ꯍꯂꯣ ꯇꯥꯔꯕꯣ
ꯎꯝ ꯎꯝ ꯇꯥꯔꯦ ꯇꯥꯔꯦ
ꯑꯗꯅ‌ꯦ ꯍꯨꯝ ꯑꯩꯅ ꯇꯧꯔꯛꯄꯗꯩ ꯌꯥ ꯑꯣ ꯑꯗꯨꯒꯤ ꯑ‌ꯣꯏꯕ ꯖꯥꯠꯂ
ꯃꯟ ꯇꯧꯔꯛꯕꯗꯣ ꯑꯩꯉꯣꯟꯗ ꯃꯤꯁꯀꯣꯜ ꯌꯧꯔꯛꯇꯦꯅꯦ
ꯑꯥ ꯍꯣ ꯀ‌ꯦꯅꯣ ꯄ꯭ꯔꯣꯕ꯭ꯂꯦꯝꯒꯨꯝꯕ ꯂꯩꯔꯕ ꯃꯥꯜꯂꯦ
ꯅꯪꯁꯦ ꯃꯩꯇꯩ ꯃꯆꯥ ꯃꯥꯜꯂꯦꯗ ꯅꯩꯏ ꯈꯣꯟꯖꯦꯜꯁꯦ
ꯃꯩꯇꯩ ꯃꯆꯥꯥ ꯃꯥꯜꯂꯦꯕ
ꯎꯝ
ꯁ꯭ꯃꯨꯠ ꯑꯣꯏꯕ꯭ꯔꯣ ꯀꯩꯅꯣ ꯀꯃꯥꯏ ꯇꯧꯕꯅꯣ
ꯑꯗꯨꯅꯦ ꯑꯗꯨꯝ ꯃꯩꯇꯩ ꯃꯆꯥ ꯀꯔꯤ ꯍꯥꯏꯁꯤꯔꯥ ꯃꯩꯇꯩꯂꯣꯟ ꯐꯖꯅ ꯉꯥꯡꯉꯦꯕ
ꯑꯩꯔꯣ ꯏꯁ ꯍꯧꯕꯗ ꯉꯥ ꯍꯧꯕꯗ ꯉꯥꯏꯔꯤ ꯀꯃꯥꯏ ꯈꯪꯉꯤꯕ
ꯅ ꯅ ꯃꯩꯇꯩ ꯑꯣꯏꯕ꯭ꯔꯣ
ꯑꯣꯏꯗꯦꯗ ꯃꯤꯡꯗꯣ ꯌꯦꯡꯉ‌ꯣꯅ‌ꯦ ꯑꯃꯩ ꯅꯉ‌ꯣꯟꯗ ꯍꯥꯏꯔꯛꯏꯗꯨ ꯗꯤ ꯃꯦꯁꯦꯁ ꯇ
ꯎꯝ ꯅꯪ ꯈ‌ꯣꯟꯖ‌ꯦꯜ ꯗꯨ ꯗꯨꯝ ꯃꯥꯟꯕ ꯇ꯭ꯔꯥꯏꯕꯦꯜꯒꯤ ꯃꯥꯟꯗꯦꯕ
ꯑꯦ ꯏꯁ ꯇ꯭ꯔꯥꯏꯞ ꯇ꯭ꯔꯥꯏꯞꯀꯤ ꯈꯣꯟꯖꯦꯜ ꯇꯣꯉꯥꯟꯅ ꯂꯩꯕꯒꯤ ꯇꯥꯏꯞꯇ ꯇꯧꯔꯦꯗ
ꯑꯗꯨꯝ ꯅꯨꯡ ꯅꯨꯡꯇꯤꯒꯤ ꯉꯥꯡꯕꯗꯨꯗ ꯏ꯭ꯁꯃꯨꯠ ꯑꯣꯏꯔꯛꯄ ꯑꯣꯏꯔꯝꯃꯅꯦꯗ
ꯎꯝ ꯏ꯭ꯁꯃꯨꯠ ꯑꯣꯏꯕꯩ ꯃꯥꯜꯂꯦ
ꯃꯩꯇꯩ ꯃꯆꯥ ꯑꯗꯨꯝ ꯃꯥꯜꯂꯤꯕ
ꯅꯪ ꯅꯪ ꯃꯦꯁꯦꯖꯇ ꯍꯪꯉꯤꯗꯨꯗꯤ ꯃꯦꯁꯦꯖꯇ ꯍꯪꯉꯒ ꯑꯩꯅ ꯈꯨꯃꯤꯗꯨꯣ ꯀꯃꯥꯏꯅ ꯈꯪꯗꯣꯏꯅꯣ ꯑꯩ ꯑꯗꯨ ꯑꯣꯏꯔꯝꯗ꯭ꯔꯗꯤ ꯅꯃꯥꯟꯕꯤ ꯅꯃꯥꯟꯅꯕꯤꯒꯤ ꯋꯥꯔꯤ ꯁꯥꯔꯒ ꯑꯩꯅ ꯈꯪꯉꯤꯗꯣ ꯀꯃꯥꯏꯅ ꯈꯪꯗꯣꯏꯅꯣꯕ ꯑꯗꯨ ꯑꯣꯏꯔꯝꯗ꯭ꯔꯗꯤ ꯆꯨꯝꯗ꯭ꯔꯣ ꯑꯩꯅ ꯍꯥꯏꯁꯦ ꯀꯩꯗꯧꯔꯝꯃꯤꯅꯣ
ꯍꯧꯖꯤꯛꯇꯤ ꯀꯩꯁꯨ ꯇꯧꯗꯦꯗ ꯁꯨꯝ ꯐꯝꯂꯒ ꯂꯩꯔꯝꯕ ꯑꯗꯣ ꯉꯁꯥꯏꯗꯤ ꯌꯨꯝꯒꯤ ꯊꯕꯛ ꯇꯧꯋꯦꯕ
ꯑꯥ
ꯑꯗꯣ ꯌꯨꯝꯒꯤ ꯊꯕꯛ ꯂꯣꯏꯔꯦ ꯑꯗꯣ ꯉꯥꯏꯍꯥꯛ ꯂꯩꯔꯗꯤ ꯏꯪꯈꯣꯜꯒꯤ ꯊꯕꯛ ꯑꯃꯨꯛ ꯂꯩꯌꯦꯕ ꯑꯗꯨꯒꯤꯅꯦꯕ ꯑꯩꯅ ꯊꯕꯛ ꯆꯤꯜꯂꯤ ꯍꯥꯏꯕꯗꯣ ꯅꯉꯣꯟꯗ
ꯑꯆꯥꯆꯥꯆꯥꯆꯥ ꯌꯨꯝ ꯈꯨꯟꯗ ꯆꯤꯡꯗ ꯂꯩꯕ꯭ꯔꯥ ꯇꯝꯄꯥꯛꯇ ꯂꯩꯕ꯭ꯔꯥ
ꯑꯩ ꯆꯤꯡꯗ ꯂꯩꯌꯦ
ꯆꯤꯡꯗ ꯂꯩꯌꯦ ꯑꯁ ꯆꯤꯡꯗ ꯂꯩꯒ ꯅꯨꯡꯉꯥꯏꯒꯗꯕꯅꯤꯅꯦ
ꯎꯝ ꯇꯝꯄꯥꯛꯇ ꯂꯩꯕꯁꯨ ꯅꯨꯡꯉꯥꯏꯕꯅꯤꯅꯦ
ꯑꯩ ꯍꯟꯗꯛ ꯌꯨꯝꯗ ꯊꯣꯛꯇ꯭ꯔꯤꯅꯦ ꯍꯟꯗꯛ ꯆꯍꯤꯒꯤ ꯖꯅꯋꯥꯔꯤꯗ ꯊꯣꯛꯂꯛꯄꯗꯒꯤ ꯌꯨꯝ ꯊꯣꯛꯇ꯭ꯔꯤꯕ ꯑꯩ ꯆꯍꯤ ꯍꯦꯟꯈ꯭ꯔꯦꯗ
ꯆꯍꯤ ꯑꯃ ꯍꯦꯟ
ꯎꯝ
ꯎꯝ
ꯌꯥꯝ ꯀꯨꯏꯕꯗꯤ ꯅꯠꯇ꯭ꯔꯦꯗꯤ
ꯎꯝ
ꯅꯣꯏ ꯀ꯭ꯂꯥꯁꯃꯦꯠ ꯑꯣꯏꯕꯥ ꯀꯃꯥꯏ ꯇꯧꯔꯤꯅꯣ
ꯍꯣꯏ ꯀ꯭ꯂꯥꯁꯃꯦꯠ ꯑꯣꯏꯕꯅꯦ
ꯑꯣ ꯑꯩꯁꯨ ꯄꯥꯔꯁꯣꯅꯦꯜꯗꯤ ꯑꯣꯏꯅꯗꯤ ꯈꯪꯅꯗꯦꯕ ꯑꯃꯨꯔꯛ ꯃꯣꯏ ꯀꯩꯅꯣ ꯁ꯭ꯇꯥꯐ ꯀꯨꯝꯕ ꯈꯔ ꯋꯥꯠꯄꯩ ꯑꯩꯅ ꯃꯦꯟꯁꯤꯟꯕ ꯆꯠꯂꯨꯕꯅꯦꯕ
ꯑꯣ
ꯑꯗꯨꯗ ꯃꯣꯏ ꯏꯁꯇꯥꯐꯅꯦ ꯑꯗꯨꯃ ꯃꯥꯁꯨ ꯀꯩꯅꯣ ꯆꯤꯔꯨꯅꯦ ꯑꯗꯨꯃꯥꯏꯅ ꯇꯧꯕ ꯑꯗꯨꯗ ꯑꯗꯨꯝ ꯑ ꯑꯧ ꯇꯧꯔꯒ ꯑꯗꯨꯝ ꯃꯃꯤꯡꯒꯨꯝꯕ ꯈꯪꯅꯔꯛꯄꯅꯦꯕ
ꯎꯝ ꯑꯗꯨꯗꯤ ꯂꯣꯟꯁꯨ ꯑꯗꯨꯝ ꯃꯥꯟꯅꯔꯅꯤꯀꯣ
ꯂꯣꯟ ꯃꯥꯟꯅꯩꯌꯦ ꯍꯣꯏ ꯑꯩꯈꯣꯏꯗꯤ ꯆꯞ ꯃꯥꯟꯅꯕꯅꯤ
ꯎꯝ
ꯂꯣꯟ ꯃꯥꯟꯅꯩꯌꯦ
ꯑꯩꯗꯤ ꯅꯪ ꯂꯤꯛꯂꯥꯗ ꯊꯕꯛ ꯁꯨꯏꯑꯦ ꯍꯥꯏꯕꯒꯤ ꯃꯥꯟꯅꯕ꯭ꯔꯥꯅ ꯈꯟꯕ
ꯑꯣ ꯂꯤꯛꯂꯥꯗ ꯑꯣꯏꯔꯁꯨ ꯇꯣꯉꯥꯟ ꯇꯣꯉꯥꯟꯕ ꯑꯣꯏꯑꯦꯗꯅ ꯑꯩꯅ ꯑꯃꯨꯛ ꯁꯤꯐꯏ ꯀꯦꯝꯗ ꯇꯥꯕꯅꯦꯕ ꯑꯩꯈꯣꯏꯗꯤ
ꯑꯃꯨꯛꯀꯁꯨ ꯏꯝꯐꯥꯜ ꯑꯣꯏꯌꯦ ꯍꯥꯏꯕ ꯅꯒꯤꯗꯣ ꯀꯣ
ꯍꯣꯏ ꯏꯝꯐꯥꯜꯗ ꯂꯩꯌꯦ
ꯎꯝ
ꯏꯝꯐꯥꯜꯒꯤꯗ ꯑꯩꯅ ꯑꯃꯨꯛ ꯇꯣꯉꯥꯟꯕ ꯑꯥꯎꯠꯂꯦꯠꯇ ꯇꯥꯏꯌꯦꯕ ꯍꯥꯏꯕꯗꯤ ꯅꯣꯔꯃꯦꯜꯒꯤ ꯑꯥꯎꯠꯂꯦꯠ ꯅꯠꯇꯕ ꯁꯤꯚꯥꯏ ꯀꯦꯝ ꯍꯥꯏꯕꯁꯤꯅ ꯑꯃꯨꯛ ꯃꯤ ꯆꯤꯜꯂꯒ ꯍꯥꯏꯕꯗꯤ ꯑꯇꯣꯞꯄ ꯂꯦꯡꯒ꯭ꯋꯦꯖꯁꯨ ꯁꯤꯖꯤꯟꯅꯗ꯭ꯔꯦꯗꯅ ꯍꯤꯟꯗꯤ ꯉꯛ ꯁꯤꯖꯤꯟꯅꯔꯦꯗꯅ
ꯎꯝ ꯊꯕꯛ ꯁꯨꯕꯗꯤ ꯑꯗꯨꯝ ꯅꯨꯡꯉꯥꯏꯕ꯭ꯔꯣ
ꯊꯕꯛ ꯁꯨꯕ ꯍꯥꯏꯁꯦ ꯍꯣꯏꯗ ꯅꯨꯡꯇꯤꯒꯤ ꯈꯔ ꯋꯥꯕ ꯅꯨꯃꯤꯠꯁꯨ ꯂꯩꯌꯦ ꯈꯔ ꯋꯥꯕ ꯅꯨꯃꯤꯠꯁꯨ ꯂꯩꯌꯦ
ꯎꯝ ꯑꯗꯣ ꯈꯔ ꯀꯣꯝꯕ ꯅꯨꯃꯤꯠꯁꯨ ꯂꯩꯌꯦꯗꯅ
ꯎꯝ ꯍꯣꯏ ꯍꯣꯏ ꯑꯗꯣ ꯑꯌꯥꯝꯕ ꯑꯥꯎꯠꯂꯦꯠ ꯃꯄꯥꯟꯗꯒꯤꯗꯤ ꯈꯔ ꯋꯥꯕꯅꯦꯕ ꯍꯥꯏꯕꯗꯤ ꯏꯚꯥꯏꯒꯤ ꯃ ꯐꯝ ꯍꯥꯏꯁꯤꯅ ꯑꯃꯨꯛ ꯃꯣꯏ ꯍꯟꯗꯛꯀ ꯀꯩꯅꯣ ꯀꯩꯅꯣꯒ ꯇꯧꯅꯔꯦꯀꯣ ꯃꯤꯡꯗꯣ ꯄꯥꯟꯗ꯭ꯔꯁꯨ ꯑꯗꯨꯒꯤ ꯃꯣꯏ ꯑꯃꯨꯛ ꯆꯠꯄꯒ ꯍꯜꯂꯛ ꯄꯒ ꯌꯥꯎꯔꯛꯄꯒ ꯇꯧꯕꯒꯤꯀꯣ ꯃꯤꯗꯣ ꯐꯨꯜ ꯐꯨꯜꯗ ꯂꯥꯛꯑꯦꯕ ꯍꯥꯏꯕꯗꯤ ꯃꯄꯥꯟꯒꯤꯅꯤꯅ ꯃꯄꯥꯟꯒꯤꯅ ꯃꯤ ꯆꯪꯉꯛꯄꯁꯦ ꯀꯁꯇꯃꯔ ꯆꯪꯉꯛꯄꯁꯦ ꯑꯃ ꯍꯦꯛ ꯆꯪꯉꯛꯑꯒ ꯂꯣꯏꯔꯒ ꯊꯣꯛꯈ꯭ꯔꯦꯗꯅ ꯃꯣꯏꯒꯤꯁꯤꯅ ꯃꯤꯁꯦ ꯒꯥꯔꯤ ꯇꯔꯨꯛ ꯇꯔꯦꯠꯇ ꯂꯥꯛꯑꯒ ꯒ꯭ꯔꯨꯞ ꯒ꯭ꯔꯨꯞꯇꯅꯦꯕ ꯂꯥꯛꯇꯣꯏꯁꯦ ꯑꯗꯨꯒꯤ ꯀꯁꯇꯃꯔ ꯁꯤꯟꯅꯕꯗꯣ ꯈꯔ ꯋꯥꯏꯑꯦꯕ ꯃꯣꯏꯒꯤꯗ ꯑꯣꯏꯅ
ꯎꯝ ꯐꯩꯌꯦ ꯐꯩꯌꯦ
ꯍꯦꯁꯤꯁ
ꯏꯃꯥꯟꯅꯕꯤꯁꯨ ꯃꯥꯒꯤ ꯊꯕꯛꯇꯣ ꯑꯗꯨꯝ ꯅꯨꯡꯉꯥꯏꯌꯦ ꯍꯥꯏꯌꯦꯕ
ꯑꯥ ꯀꯣꯝꯕꯅꯤꯗꯥ ꯃꯣꯏꯒꯤꯗꯨꯗꯤ ꯑꯁ ꯑꯩꯅ ꯈꯪꯉꯛꯑꯦ ꯈꯪꯉꯕꯅꯦ ꯐꯅ ꯀꯣꯝꯕꯅꯤ ꯍꯥꯏꯕꯗꯤ ꯃꯣꯏꯒꯤꯗ ꯑꯃꯨꯔꯛ ꯇꯥꯔꯨꯔꯕꯅꯤꯅ ꯈꯪꯉꯦꯕ
ꯎꯝ ꯑꯩꯅꯀꯣ
ꯑꯥ
ꯅꯪꯒꯤ ꯊꯕꯛꯇꯣ ꯀꯃꯥꯏꯅ ꯇꯧꯒꯦ ꯅꯨꯡꯉꯥꯏꯕ꯭ꯔꯣ ꯋꯥꯕ꯭ꯔꯣꯅ ꯑꯩꯅ ꯍꯥꯡꯕ ꯑꯗꯨ ꯃꯥꯗꯣ ꯅꯨꯡꯉꯥꯏꯌꯦ ꯐ꯭ꯌꯨꯆꯔꯒꯤꯗꯤ ꯈꯪꯗ꯭ꯔꯦꯅ ꯃꯥꯅ ꯍꯥꯏꯔꯛꯄ
ꯑꯥ
ꯐ꯭ꯌꯨꯆꯔꯒꯤꯗꯤ ꯈꯪꯗ꯭ꯔꯦ ꯅꯨꯡꯉꯥꯏꯌꯦ ꯍꯩꯌꯦꯕ ꯃꯥꯅ
ꯑꯣ ꯑꯩꯗꯤ ꯀꯣꯆꯤꯡꯁꯨ ꯂꯧꯏꯔꯤꯅꯦ
ꯎꯝ
ꯗꯕꯧꯅꯦꯕ ꯀꯣꯆꯤꯡ ꯂꯧꯔꯦ ꯑꯗꯨꯒ ꯁꯤꯅ ꯄꯥꯔꯠ ꯇꯥꯏꯝ ꯑꯣꯏꯔꯒ ꯍꯧꯖꯤꯛꯀꯤ ꯉꯥꯏꯍꯥꯛ ꯄꯇꯥꯏꯝꯒꯤ ꯑꯣꯏꯅ ꯇꯧꯕ
ꯎꯝ
ꯍꯧꯖꯤꯛꯀꯤ ꯀꯋꯥꯀꯩꯊꯦꯜꯒꯤ ꯄ꯭ꯔꯣꯑꯦꯛꯇꯤꯐꯇꯣ ꯈꯪꯉꯝꯃꯗ꯭ꯔꯣ ꯈꯪꯕ꯭ꯔꯣ
ꯎꯝ
ꯄ꯭ꯔꯣꯑꯦꯛꯇꯤꯞ ꯑꯦꯀꯥꯗꯃꯤ ꯁꯦꯠ ꯀꯩꯅꯣ ꯀ꯭ꯋꯥꯀꯩꯊꯦꯜꯒꯤ ꯄ꯭ꯔꯣꯑꯦꯛꯇꯤꯞ ꯑꯦꯀꯥꯗꯃꯤ ꯍꯥꯏꯅ ꯀꯩꯅꯣꯝꯃ ꯂꯩꯗꯅ ꯑꯦꯁ ꯑꯦꯁ ꯁꯤꯒꯤ ꯕꯦꯡꯀꯤꯡꯒꯤ ꯀꯩꯅꯣꯗꯣ
ꯑ ꯑꯥ ꯑꯣ
ꯑꯗꯨꯗꯁꯨ ꯀꯣꯆꯤꯡ ꯂꯧꯕꯅꯦꯕ
ꯐꯩꯌꯦꯅꯦ
ꯑꯗꯨꯒꯤ ꯊꯕꯛꯁꯦ ꯈꯔ ꯇꯥꯏꯠ ꯑꯣꯏꯕ
ꯎꯝ
ꯑ ꯅꯪꯗꯤ ꯍꯣꯏ ꯍꯣꯏ ꯅꯪꯗꯤ ꯀꯩ ꯍꯣꯠꯅꯔꯤꯒꯦ ꯌꯨꯝꯗ
ꯑꯩꯗꯤ ꯑꯗꯨꯝ ꯁ꯭ꯀꯨꯜ ꯀꯥꯔꯒ ꯂꯩꯌꯦ ꯑꯗꯣ ꯅꯍꯥꯟ ꯑꯦꯛꯖꯥꯝ ꯑꯃꯁꯨ ꯊꯥꯗꯤ ꯊꯥꯌꯦꯕ ꯀꯣꯂꯦꯖꯅꯦ ꯎꯝ ꯍꯟꯗꯛ ꯏꯖꯥꯝ ꯇꯧꯔꯤꯌꯦ ꯑꯩꯈꯣꯏ
ꯑꯗꯖ ꯑꯗꯣ ꯌꯨꯝꯗꯔꯣ ꯀꯣꯂꯦꯖ ꯀꯥꯔꯁꯤ ꯀꯩꯅꯣ ꯏꯝꯐꯥꯜꯗꯔꯣ
ꯌꯨꯝꯗꯒꯤ ꯑꯗꯨꯝ ꯂꯥꯛꯄꯅꯦ ꯑꯩꯗꯤ
ꯑꯆꯥ ꯑꯆꯥ ꯀꯣꯂꯦꯁ ꯀꯥꯕꯁꯨ
ꯎꯝ
ꯌꯥꯝ ꯂꯥꯞꯄ ꯑꯣꯏꯗꯕ ꯃꯥꯜꯂꯦ ꯑꯗꯨꯝ ꯈꯟꯕꯗ
ꯂꯥꯄꯦ ꯂꯥꯄꯦ
ꯑꯦ ꯑꯗꯨꯗꯤ ꯀꯩꯒꯤꯅ ꯑꯗꯨꯗꯤ ꯆꯥꯡ ꯅꯥꯏꯅ ꯀꯥꯒꯗꯕ ꯃꯥꯟꯗ꯭ꯔꯦ ꯀꯣꯂꯦꯖꯁꯦ
ꯎꯝ ꯃꯥꯅꯦ ꯌꯥꯝ ꯈꯪꯉꯦꯀꯣ
ꯅꯪꯅ ꯍꯥꯏꯔꯤꯕ ꯋꯥꯈꯜꯗꯨꯗ ꯂꯣꯏ ꯑꯦꯅꯥꯂꯥꯏꯁꯤꯁ ꯇꯧꯔꯛꯄ ꯃꯇꯝꯗ ꯑꯗꯨꯝ ꯈꯪꯉꯤꯅꯦ ꯑꯗ
ꯎꯝ ꯑꯩꯈꯣꯏ ꯀꯣꯂꯦꯖꯀꯥꯕꯗꯤ ꯑꯗꯨꯝ ꯑꯦꯛꯖꯥꯝꯗꯒꯨꯝꯕ ꯑꯗꯨꯒ ꯐꯨꯝꯐꯤꯂꯥꯞ ꯏꯁꯀꯣꯂꯥꯔꯁꯤꯞꯀꯤ ꯑꯗꯨꯒ ꯑꯦꯠꯃꯤꯁꯟ ꯇꯧꯕ ꯃꯇꯝꯗ ꯍꯣꯝ ꯑꯦꯁꯥꯏꯟꯃꯦꯟ ꯁꯕꯃꯤꯠ ꯇꯧꯕ ꯃꯇꯝꯗ ꯑꯗꯨ ꯈꯛꯇ ꯂꯩ
ꯑꯣ ꯑꯣ ꯅꯨꯡꯉꯥꯏꯕꯅꯤꯅ ꯀꯩꯅꯣ ꯅꯍꯥꯟꯒꯤ ꯀ꯭ꯂꯥꯁ ꯇꯦꯟ ꯇꯨꯋꯦꯜꯐ ꯀꯥꯔꯤꯉꯩꯗ ꯀꯣꯂꯦꯖꯇ ꯀꯥꯅꯤꯡꯕꯗꯨ ꯑꯗꯨ ꯃꯍꯥꯎꯗꯨ ꯌꯥꯎꯗꯕꯅꯦꯗ ꯀꯣꯂꯦꯖ ꯀꯥꯕ ꯍꯧꯕ ꯃꯇꯝꯗꯗꯤ ꯍꯥꯏꯕꯗꯤ ꯀꯣꯂꯦꯖ ꯀꯌꯥꯝ ꯑꯍꯟꯒ ꯌꯥꯝ ꯑꯣꯏꯅꯤꯡꯕꯗꯣ ꯍꯨꯏꯒꯤ ꯑꯃꯨꯛ ꯑꯉꯥꯡ ꯑꯣꯏꯅꯤꯡꯕꯒꯤ ꯂꯥꯛꯏꯅꯤꯅꯦ
ꯎꯝ ꯑꯩꯁꯦ ꯀꯨꯂꯤꯁꯨ ꯑꯗꯨꯝ ꯀꯥꯅꯤꯡ ꯀꯥꯔꯒ ꯂꯩꯅꯤꯡꯉꯤꯗ ꯑꯩꯗꯤ
ꯎꯝ ꯂꯣꯏꯁꯤꯟꯗꯕꯤꯗ
ꯎꯝ ꯂꯣꯏꯁꯤꯟꯗꯕꯤꯗ
ꯑꯗꯣ ꯀꯨꯂꯩꯁꯁꯦ ꯀꯥꯕ ꯂꯣꯏꯔꯗꯤ ꯂꯥꯏꯔꯤꯛ ꯇꯝꯕ ꯂꯣꯏꯈ꯭ꯔꯅꯤꯗꯅ ꯑꯗꯣ ꯂꯥꯏꯔꯤꯛ ꯇꯝꯕ ꯂꯣꯏꯈ꯭ꯔꯗꯤ ꯑꯁ ꯀꯔꯤ ꯊꯕꯛ ꯇꯧꯗꯣꯏꯅꯣ ꯈꯟꯕꯗ ꯃꯊꯥ ꯁꯥꯏꯌꯦꯕ ꯑꯩ
ꯊꯕꯛꯄꯨ ꯐꯪꯉꯔꯗꯤ ꯀꯦꯅ ꯑꯩ ꯐꯖꯔꯦꯅꯦ ꯐꯖꯅ ꯇꯝꯃꯒ
ꯎꯝ ꯊꯕꯛꯄꯨ ꯐꯪꯉꯗꯤ ꯌꯥꯏꯌꯦ ꯑꯗꯨ ꯊꯕꯛ ꯐꯪꯗ꯭ꯔꯗꯤ
ꯑꯗꯨꯗꯤ ꯀꯩꯅꯣ ꯐ꯭ꯌꯨꯆꯔꯒꯤ ꯍꯥꯏꯗꯅ ꯍꯧꯖꯤꯛ ꯍꯧꯖꯤꯛꯀꯤ ꯍꯧꯖꯤꯛꯇꯒꯤ ꯃꯊꯥ ꯁꯥꯔ ꯂꯩꯔꯥ ꯀꯔꯤ ꯀꯥꯟꯅꯗꯣꯏꯅꯣꯕ ꯑꯥ
ꯁꯤꯔꯥꯟ ꯇꯨꯔꯥꯟ ꯈꯜꯂꯦꯕ ꯀꯔꯤ ꯊꯕꯛ ꯇꯧꯗꯣꯏꯅꯣ ꯍꯥꯏꯕꯁꯦ
ꯑ ꯑ ꯑ ꯑ
ꯍꯪꯗꯦ
ꯏ ꯈꯜꯂꯨꯗ ꯃꯊꯥ ꯁꯥꯅꯤꯉꯥꯏꯅꯤꯗ ꯃꯔꯥꯏ ꯃꯔꯥꯏ ꯂꯥꯛꯆꯔꯅꯤꯅ ꯐꯖꯅ ꯍꯧꯖꯤꯛ ꯇꯧꯒꯣꯏꯗꯕ ꯊꯕꯛꯁꯤ ꯇꯧꯔꯒ ꯐ꯭ꯌꯨꯆꯔꯒꯤꯗꯣ ꯍꯧꯖꯤꯛ ꯃꯊꯥ ꯁꯥꯔꯒ ꯐ꯭ꯌꯨꯆꯔꯗꯁꯨ ꯑꯣꯏꯗꯕ ꯍꯧꯖꯤꯛꯁꯨ ꯑꯣꯏꯗꯕ ꯑꯅꯤꯃꯛ ꯋꯥꯒꯗꯕ
ꯑꯗꯨꯕꯨꯗꯤ ꯆꯨꯝꯕ
ꯑꯥ ꯀꯔꯝꯕ ꯀꯣꯂꯦꯖꯇ ꯀꯥꯔꯤꯅꯣ
ꯍꯥ ꯍꯜꯂꯣ
ꯍꯩꯍꯥ
ꯇꯥꯕ꯭ꯔꯣ
ꯑꯥꯎ
ꯀꯔꯝꯕ ꯀꯣꯂꯦꯁꯇ ꯀꯥꯔꯤꯅꯣꯕ
ꯑꯩ ꯑꯦꯝ ꯕꯤ ꯀꯣꯂꯦꯖꯇ ꯀꯥꯏꯌꯦ
ꯑꯆꯥ ꯆꯆꯥ ꯑꯦꯝꯕꯤ
ꯑꯦꯝ ꯕꯤ
ꯑꯥ ꯑ ꯑꯣ ꯑꯩꯅ ꯑꯁꯤ ꯏꯝꯐꯥꯜ ꯀꯣꯂꯦꯖꯇ ꯂꯣꯏꯔꯝꯕꯅꯦꯕ ꯍꯣꯏ ꯈꯪꯉꯤ ꯈꯪꯉꯤ ꯑꯩꯅ ꯏꯝꯐꯥꯜ ꯑꯩ ꯂꯣꯏꯔꯦ
ꯑꯣ